ꯍꯜꯂꯣ ꯍꯂꯛꯑꯕꯣ ꯅꯣꯏ
ꯑ ꯍꯂꯛꯑꯦ
ꯅꯃꯥꯟꯅꯕ ꯃꯉꯥꯜꯗꯤ ꯀꯃꯥꯏꯅ ꯇꯧꯒꯤ ꯐꯤꯕꯝ ꯍꯛꯆꯥꯡ ꯒꯤ ꯐꯤꯕꯝ
ꯑꯣ ꯑꯗꯨꯝ ꯌꯥꯔꯤꯃ
ꯎꯝ ꯎꯝ ꯌꯣꯒ ꯁꯥꯟꯅꯔꯄꯗꯨꯗ ꯑꯈꯣꯏ ꯂꯩꯇ ꯂꯩꯇ ꯌꯦꯟ ꯀꯤꯂꯣ ꯃꯈꯥꯏ ꯑꯃ ꯊꯣꯡꯉꯤ
ꯑꯦ ꯅꯣꯏꯕꯨ ꯃꯔꯤꯟ ꯀꯩꯅꯣ ꯇꯧꯅꯤ ꯆꯠꯈꯤꯗꯅꯦ ꯃꯔꯤꯟ ꯃꯔꯤꯟ
ꯑꯦ ꯃꯔꯤ ꯂꯩꯔꯣꯏ ꯑꯩꯈꯣꯏꯅ ꯌꯦꯟ ꯌꯦꯟ ꯊꯣꯡꯅꯤꯡ ꯍꯥꯏꯗꯨ ꯀꯤꯂꯣ ꯃꯈꯥꯏ ꯑꯃ ꯊꯣꯡꯉꯤꯔꯥ
ꯑꯁ ꯅꯣꯏ ꯑꯣꯏ ꯆꯠꯂꯝꯕꯅ ꯐꯕ ꯖꯥꯠꯅꯤ ꯑꯩꯈꯣꯏꯗꯤ ꯂꯣꯏꯔꯦ ꯁꯣꯝꯗ
ꯅꯣꯏ ꯑꯣꯛ ꯆꯥꯅꯤ ꯆꯠꯈꯤꯗꯥꯏ ꯄꯤꯖꯔꯛꯇ꯭ꯔꯕꯣ
ꯀꯥꯏ ꯍꯋꯥꯏ ꯀꯔꯥꯏ ꯑꯣꯛꯅꯣ ꯌꯦꯟ ꯌꯦꯟꯗꯩ ꯍꯦꯟ ꯇꯥꯏ ꯍꯋꯥꯏ ꯊꯣꯡꯕ ꯑꯃꯅꯦ ꯍꯋꯥꯏ ꯊꯣꯡꯕ ꯑꯃꯒ ꯀꯩꯅꯣꯒ ꯁꯣꯏꯕꯨꯝꯒ ꯑꯂꯨꯒ ꯉꯧꯕ ꯑꯃꯒ ꯁꯣꯏꯕꯨꯝꯒ ꯑꯂꯨꯒ ꯁꯥꯥꯛ ꯇꯧꯕ ꯑꯃꯒ ꯃꯣꯔꯣꯛ ꯃꯦꯠꯄ ꯑꯃꯒ ꯂꯣꯏꯔꯦ
ꯌꯦꯟꯕꯨꯛ ꯄꯤꯖꯔꯛꯇ꯭ꯔꯕ
ꯌꯦꯟꯕꯨꯛ ꯄꯤꯖꯔꯛꯇꯦꯃꯦ ꯀꯩꯅꯣꯅꯦꯍꯦ
ꯑꯁ
ꯃꯉꯥꯜꯗ ꯑꯩꯉꯣꯟꯗ ꯃꯉꯥꯜꯅꯗ ꯑꯩꯉꯣꯟꯗ ꯑꯣꯛ ꯊꯣꯡꯉ ꯄꯤꯖꯅꯤ ꯍꯥꯏꯅ ꯍꯥꯏꯔꯛꯏꯕ
ꯎꯝ ꯀꯥꯏ ꯂꯩꯔꯝꯃꯤꯁꯤꯡꯗꯣ ꯄꯩꯁꯥ ꯇꯠꯄ ꯉꯥꯛꯇ
ꯑꯁ
ꯑꯈꯣꯏꯁꯨ ꯇꯠꯂꯒ ꯆꯠꯂꯝꯅꯤꯅ ꯑꯗꯨꯝ ꯇꯠꯃꯤꯟꯅꯔꯦ ꯍꯥꯎꯗꯤ ꯍꯥꯎꯋꯤꯗ ꯑꯗꯨꯝ ꯑꯁ ꯑꯩ ꯂꯣꯛꯇꯧꯔꯤ ꯁꯣꯏꯕꯨꯝꯗꯣ ꯑꯃꯨꯛ ꯆꯥꯁꯤꯜ ꯐꯖꯅ ꯍꯣꯔꯦꯟ ꯑꯩ
ꯅꯣꯢ ꯕꯦꯕꯤꯅ ꯍꯥꯠꯆꯥꯒ꯭ꯔꯅꯤ
ꯎꯝ ꯐꯖꯩ ꯏꯁ ꯕꯣꯜꯖꯦ ꯀꯨꯏꯁꯜꯂꯛꯇ꯭ꯔꯦ ꯄꯨꯡ ꯀꯩꯅꯣꯗ ꯉꯥꯏꯔꯝꯃꯅꯤ
ꯎꯝ ꯇꯔꯥꯃꯥꯊꯩꯏ ꯇꯥꯔꯦ ꯑꯩ ꯃꯤꯠꯁꯦ ꯌꯥꯕꯨ ꯌꯥꯔꯛꯇ꯭ꯔꯃꯤꯅꯦ ꯃꯤꯠꯁꯦ ꯁꯥꯒꯠꯂꯛꯑꯅꯦ
ꯢꯃꯥꯟꯅꯕ ꯑꯃ ꯑꯍꯩ ꯑꯄꯥ ꯁꯥꯕꯖꯤꯗꯤ ꯐ꯭ꯔꯥꯟꯁ ꯐ꯭ꯔꯥꯟꯁ ꯏꯁꯄꯦꯟ ꯁꯥꯟꯅꯕꯗ ꯃꯣꯏ ꯏꯁꯀ꯭ꯋꯥꯠꯇ ꯆꯞ ꯃꯥꯟꯅꯕ ꯏꯁꯀ꯭ꯋꯥꯠꯇꯨꯗ ꯏꯁꯄꯦꯟ ꯑꯗꯨꯝ ꯉꯝ ꯂꯩꯌꯦ ꯁꯤꯅꯦ ꯏꯁꯄꯦꯟ ꯉꯝꯅꯤ ꯁꯤꯅꯤ ꯑꯩꯅ ꯐ꯭ꯔꯥꯟꯁ ꯉꯝꯅꯤ ꯍꯥꯏꯕ
ꯏꯁꯄꯦꯟ ꯅꯕꯨꯗꯤ ꯑꯗꯨꯝ ꯉꯝꯃꯦ ꯆꯞ ꯃꯥꯟꯅꯕ ꯏꯁꯀ꯭ꯋꯥꯠꯇꯨꯗ ꯑꯗꯨ ꯑꯣꯏꯔꯁꯨ ꯇꯝꯕ ꯉꯝꯗꯦ ꯋꯥꯔꯜ ꯀꯞꯁꯤꯗꯤ
ꯗꯥꯎꯅꯤꯗꯅ
ꯋꯥꯔꯜ ꯀꯞꯁꯤꯗꯤ ꯇꯝ ꯉꯝꯗꯦ ꯑꯗꯨꯅꯤ ꯐꯠꯅ ꯍꯩꯇꯕ ꯇꯤꯝ ꯑꯣꯏꯔꯁꯨ ꯋꯥꯔꯜ ꯀꯞꯁꯤꯗꯤ ꯕꯦꯔꯥꯅꯦꯕ
ꯎꯝ
ꯀꯥꯏ ꯄꯨꯛꯅꯤꯡ ꯊꯋꯥꯏ ꯍꯛꯆꯥꯡ ꯌꯥꯎꯒꯩ ꯁꯥꯟꯅꯔꯛ ꯇꯣꯏꯅꯦ ꯋꯥꯔꯜ ꯀꯞꯁꯤꯗꯤ
ꯎꯝ
ꯍꯩꯇꯕ ꯇꯤꯝꯒꯩ ꯂꯣꯏ ꯅꯩꯈꯠꯂꯛꯏ ꯍꯟꯗꯛ ꯋꯥꯔꯜ ꯀꯞ ꯋꯥꯔꯜ ꯀꯞꯇꯤ ꯆꯍꯤ ꯈꯨꯗꯤꯡ ꯑꯗꯨꯃꯥꯏꯅ ꯑꯗꯨ ꯇꯧꯔ ꯂꯩꯔꯝꯅꯤ
ꯃꯊꯪꯗꯗꯤ ꯑꯟꯗꯔ ꯀꯩꯅꯣꯒꯤꯗꯤ ꯏꯟꯗꯤꯌꯥ ꯏꯟꯗꯤꯌꯥ ꯌꯥꯎꯗꯧ ꯃꯥꯜꯅꯦ
ꯃꯣꯏ ꯑꯃ ꯀꯣꯁ ꯑꯃ ꯂꯩꯕꯗꯣ
ꯇꯤꯝ ꯀꯩꯅꯣ ꯑꯣꯏꯔꯛꯀꯗꯣꯏꯕ ꯇꯤꯝ ꯍꯨꯝꯐꯨꯒ ꯃꯔꯤ ꯇꯤꯝ ꯍꯨꯝꯐꯨ ꯃꯔꯤ ꯑꯣꯏꯔꯗꯤ ꯆꯥꯟꯁ ꯋꯥꯡꯉꯦꯕ
ꯎꯝ ꯈꯣꯏ ꯀꯌꯥꯅꯣ ꯂꯩꯁꯦ
ꯑꯁ ꯋꯥꯟ ꯍꯟꯗ꯭ꯔꯦꯗꯀ ꯇ꯭ꯋꯦꯟꯇꯤ ꯐꯣꯔ ꯀꯩꯅꯣ ꯑꯣꯏꯕꯅꯤ
ꯎꯝ ꯇꯪꯈꯥꯏ ꯇꯪꯈꯥꯏ ꯑꯃ ꯂꯥꯟꯖꯜꯂꯛꯄ ꯗꯔꯀꯥꯔ ꯑꯣꯏꯅ
ꯅꯥꯏꯟꯇꯤꯒ ꯀꯩꯅꯣ ꯑꯣꯏꯔ ꯂꯩꯔꯝꯃꯃꯦ ꯖꯣꯔꯣ ꯖꯣꯔꯣ ꯖꯔꯣ ꯍꯟꯊꯔꯦ ꯍꯧꯖꯤꯛ ꯋꯥꯟꯇ꯭ꯋꯦꯟꯇꯤ ꯐꯣꯔ ꯀꯌꯥꯅꯣ ꯂꯩ
ꯑꯁ ꯑꯗꯣ ꯌꯥꯎꯔꯁꯨ ꯐꯤꯕꯝ ꯇꯥꯗꯧ ꯃꯥꯟꯗꯦꯗ ꯌꯥꯎꯋꯦꯗꯪ ꯊꯣꯛꯄꯗꯣ ꯑꯣꯏꯗꯨ ꯃꯥꯜꯂꯦ
ꯑꯣꯏꯗꯤꯡ
ꯍꯧꯖꯤꯛ ꯇꯤꯝ ꯅꯤꯝꯐꯨ ꯅꯤꯄꯥꯟ ꯁꯥꯟꯅꯕꯅꯦꯕ ꯃꯊꯪ ꯇ꯭ꯋꯦꯟꯇꯤ ꯊꯥꯔꯇꯤ ꯍꯨꯝꯐꯨꯒ ꯃꯔꯤ ꯑꯣꯏꯕ ꯌꯥꯏꯑꯦꯕ
ꯎꯝ ꯍꯨꯝꯐꯨ ꯃꯔꯤ ꯑꯣꯏꯕ ꯌꯥꯏ ꯃꯣꯏ ꯐꯤꯐꯥ ꯄ꯭ꯔꯁꯤꯗꯦꯟꯅ ꯍꯥꯏꯗꯤ ꯍꯥꯏꯒꯤꯝ
ꯍꯨꯝꯄꯨꯨ ꯃꯔꯤ ꯑꯣꯏꯔꯥꯗꯤ ꯆꯥꯟꯁ ꯋꯥꯡ ꯑꯗꯨ ꯌꯥꯎꯗꯤ ꯌꯥꯎꯖꯒꯗꯧꯅꯤꯗ ꯀ꯭ꯋꯥꯇꯥ ꯀꯇꯔꯗꯒꯤ ꯑꯈꯣꯏꯅ ꯉꯝꯃꯗꯤ ꯀꯇꯔꯅ ꯆꯤꯠ ꯇꯧꯔꯒ ꯀꯥꯈꯤꯕ ꯍꯥꯏꯇꯥ
ꯀꯌꯥꯗ ꯊꯣꯝꯗꯠꯂꯝꯃꯤꯅꯣ
ꯋꯥꯟꯗꯅꯤ ꯋꯥꯟ ꯖꯔꯣ ꯀꯩꯅꯣ ꯇꯧꯒꯤꯕ ꯕꯣꯜꯗꯣ
ꯎꯝ
ꯀꯩꯅꯣ ꯇꯥꯔꯦ ꯑꯥꯎꯠꯁꯥꯏꯠ ꯇꯥꯔꯕꯅꯦꯕ ꯑꯥꯎꯠꯁꯥꯏꯠ ꯇꯥꯔꯕ ꯕꯣꯜꯗꯣ
ꯄꯨꯁꯜꯂꯒ ꯑꯥꯎꯠꯁꯥꯏꯠꯇꯨꯗꯒꯤ ꯒꯣꯜ ꯀꯤꯛ ꯇꯥꯔꯕ ꯕꯣꯜꯅꯦꯕ ꯑꯥꯎꯠꯁꯥꯏꯗꯗꯤ ꯄꯨꯁꯤꯜꯂꯒ ꯑꯈꯣꯏ ꯇꯥꯔꯦ ꯂꯩꯊꯣꯛ ꯂꯩꯔꯤꯉꯥꯏꯗꯨꯗ ꯄꯨꯁꯜꯂꯁ ꯀꯥꯎꯁꯟꯈꯤꯕ ꯍꯥꯏꯇꯥꯔꯦ
ꯑꯣꯏ ꯃꯣꯏ ꯀꯩꯅꯣꯗ ꯑꯗꯨꯝ ꯀꯩꯅꯣꯗ ꯌꯦꯡꯗ ꯌꯥꯗ꯭ꯔꯥ
ꯑꯦꯁ ꯑꯗꯨ ꯇꯧ ꯌꯥꯈꯤꯗ꯭ꯔꯕ
ꯄ꯭ꯔꯣꯇꯦꯁ ꯌꯥꯈꯤꯗꯕ
ꯀꯩꯅꯣꯔ ꯑ ꯀꯣꯂꯤꯐꯥꯢꯡ ꯔꯥꯎꯟꯗ ꯅꯠꯇꯣ
ꯎꯝ
ꯎꯝ ꯀꯠꯇꯔꯗꯤ ꯀꯩꯅꯣ ꯀꯅꯥꯅꯣ ꯄꯤꯔꯝꯕꯗꯨ ꯎꯝ ꯀꯇꯔꯁꯦ ꯀꯅꯥꯅꯣ ꯄꯤꯔꯝꯕꯗꯣ
ꯄꯦꯟ ꯁꯄꯦꯟꯂꯣ
ꯏꯁꯄꯦ ꯁꯥꯎꯗꯤ ꯑꯦꯔꯕꯤꯌꯥ
ꯎꯝ ꯑꯗꯣ ꯃꯊꯪ ꯍꯟꯗꯔ ꯍꯟꯗꯔ ꯀꯩꯅꯣꯒꯤꯗꯗꯤ ꯋꯥꯜ ꯀꯞ ꯌꯥꯎꯔꯛꯇꯧ ꯃꯥꯜꯂꯦ ꯎꯝ ꯋꯥꯜ ꯀꯞ ꯌꯥꯎꯔꯛꯇꯣ ꯑꯃ ꯃꯣꯏ ꯍꯟꯗꯛ ꯉꯔꯥꯡ ꯅꯍꯥꯟ ꯑꯃ ꯁꯥꯟꯅꯈꯤꯕ ꯍꯦꯜꯁꯤꯡꯒꯤ ꯀꯞ ꯍꯥꯏꯕ꯭ꯔꯥ ꯀꯩꯅꯣ
ꯎꯝ ꯃꯤꯟꯅꯔꯕꯒꯤ
ꯍꯣꯏ ꯅꯥꯏꯇꯤꯟ ꯖꯦꯔꯣꯗꯅꯤ ꯅꯥꯏꯟꯇꯤꯟ ꯀꯌꯥ ꯅꯥꯏꯟꯇꯤꯟ ꯋꯥꯟꯂ
ꯊꯥꯔꯇꯔꯤꯒ ꯀꯌꯥꯅꯣꯝ ꯆꯟꯕ ꯑꯃ ꯃꯃꯥꯡ ꯆꯍꯤꯗ ꯌꯥꯎꯒꯤꯕ
ꯎꯝ ꯐꯖꯩꯑꯦꯕ ꯃꯣꯏꯗꯨ ꯄ꯭ꯂꯦ ꯍꯥꯏꯗꯤ ꯑꯉꯥꯡꯁꯤꯡ ꯈꯨꯁꯥꯟꯅꯗꯣ
ꯑꯉꯥꯡꯗꯤ ꯑꯗꯨꯝ ꯐꯖꯅꯤꯗ ꯏꯟꯗꯤꯌꯥꯗꯤ ꯍꯥꯏꯗꯤ ꯆꯍꯤꯗꯣ ꯑ ꯆꯍꯤ ꯏꯟꯗꯤꯌꯥꯁꯤ ꯍꯥꯏꯖꯕ ꯋꯥꯅꯤ ꯆꯍꯤ ꯂꯣꯏ ꯍꯨꯔꯥꯟꯅꯩꯗꯅ
ꯎꯝ꯫
ꯆꯍꯤ ꯍꯨꯔꯥꯡ ꯁꯥꯟꯔꯕꯅꯤꯅ ꯑꯉꯥꯡ ꯑꯣꯏꯔꯤꯉꯩꯗꯗꯤ ꯐꯨꯠꯕꯣꯜꯁꯦ ꯃꯦꯟꯇꯦꯜ ꯑꯦꯕꯤꯂꯤꯇꯤꯗ ꯆꯠꯄꯅꯤꯅ ꯋꯥꯈꯟ ꯈꯟꯕ ꯉꯝꯃꯤꯈꯩ ꯆꯍꯤ ꯑꯅꯤ ꯑꯍꯨꯝ ꯈꯦꯠꯅꯔꯛꯄ ꯑꯁꯦ ꯕꯣꯜ ꯀꯟꯇ꯭ꯔꯣꯂꯤꯡ ꯍꯦꯟꯗꯣꯏꯅꯦ ꯕꯗꯔ ꯑꯉꯥꯡ ꯑꯣꯏꯔꯤꯉꯩ ꯆꯍꯤ ꯂꯣꯏ ꯍꯨꯔꯥꯟꯅꯕꯅꯤ ꯑꯗꯨꯒꯤꯁꯨ ꯂꯩꯕꯅꯤ ꯏꯟꯗꯤꯌꯥꯒꯤ ꯑꯗꯨꯃꯥꯏꯅ ꯆꯍꯤ ꯍꯨꯔꯥꯜꯂꯒ ꯁꯥꯟꯅꯕꯅꯤꯅ ꯑꯉꯥꯡ ꯑꯣꯏꯉꯥꯡꯗꯗꯤ ꯂꯣꯏ ꯐꯕ ꯐꯖꯕ ꯑꯗꯨꯒ ꯆꯥꯎꯔꯛꯑꯀꯥꯟꯗꯗꯤ ꯆꯍꯤꯗꯣ ꯆꯦꯟꯅꯔꯕꯅꯤꯅ ꯃꯥ ꯅꯉꯛꯄꯗ ꯌꯥꯔꯛꯇꯕ
ꯎꯝ ꯌꯥꯗꯦꯅꯦ ꯑꯈꯣꯏꯢꯟꯗꯤꯌꯥ ꯕꯣꯜ ꯈꯨꯁꯥꯅꯗꯣ ꯌꯥꯝ ꯌꯥ ꯍꯧꯖꯤꯛ ꯁꯥꯟꯅꯔꯤꯁꯨ ꯌꯥꯏ ꯌꯦꯡꯕꯗ ꯀꯩꯅꯣꯝ ꯇꯧꯋꯤꯅꯦ ꯕꯣꯜ ꯕꯣꯜ ꯀꯟꯇ꯭ꯔꯣꯜꯗꯣ ꯐꯖꯅ ꯉꯝꯗ꯭ꯔꯦ ꯀꯃꯥꯏꯅ ꯋꯥꯠꯈꯤꯅꯤ ꯅꯣꯏꯗꯤ ꯀꯩꯗꯤ ꯌꯦꯡꯗꯣꯏꯅꯣ ꯍꯜꯂꯣ
ꯍꯜꯂꯣ
ꯄ꯭ꯔꯕꯤꯟ
ꯍꯥꯎ
ꯎꯝ ꯅꯪ ꯅꯦꯋꯥꯛ ꯅꯨꯡꯉꯥꯏꯇꯕ ꯃꯥꯜꯂꯤ ꯆꯞꯄꯤ
ꯎꯝ ꯅꯪ ꯐꯡ
ꯆꯠꯇ꯭ꯔꯕꯣ
ꯆꯠꯇ꯭ꯔꯦ ꯆꯠꯇ꯭ꯔꯦ ꯏꯟꯗꯤꯌꯥ ꯗꯤ ꯀ꯭ꯔꯤꯀꯦꯠ ꯐꯥꯖꯔ ꯂꯣꯏꯔꯦꯅ ꯀ꯭ꯔꯤꯀꯦꯠꯇ ꯂꯣꯏ ꯊꯥꯗ ꯂꯩꯔꯦ
ꯑꯁ ꯀꯤꯀꯦꯠꯇ ꯊꯥꯗꯛꯏ ꯄꯩꯁꯥ ꯃꯌꯥꯝꯁꯤꯗꯤ
ꯑꯗꯨꯅ ꯆꯍꯤ ꯈꯨꯗꯤꯡꯒꯤ ꯀꯥꯕ꯭ꯔꯥ ꯅꯠꯇꯕ
ꯀ꯭ꯔꯤꯛꯀꯦꯠꯀꯤ ꯑꯥꯏ ꯄꯤ ꯑꯦꯜꯒꯤ ꯑꯥꯏ ꯄꯤ ꯑꯦꯜꯒꯤ ꯄ꯭ꯔꯥꯏꯖ ꯄꯨꯨꯜꯗꯣ
ꯎꯝ
ꯑ ꯍꯥꯏꯕ ꯑꯈꯣꯏ ꯀꯩꯅꯣꯒꯤ ꯍꯥꯏꯗꯤ ꯋꯥꯔꯜꯁꯤꯗ ꯏꯁꯄꯣꯔꯠ ꯇꯣꯔꯅꯥꯃꯦꯟꯒꯤ ꯀꯌꯥꯅꯣꯝ ꯂꯩꯕꯅꯤꯅꯦ ꯄ꯭ꯔꯥꯏꯖ ꯈ꯭ꯋꯥꯢ ꯆꯥꯎꯕꯗ ꯑꯍꯨꯝ ꯁꯨꯨꯕꯗꯔ ꯀꯣꯏꯅ ꯂꯩꯕꯅꯦꯕ ꯀꯅꯥꯒꯤ ꯆꯦꯝꯄꯤꯌꯟ ꯂꯤꯒ ꯀꯇꯣ ꯆꯦꯝꯄꯤꯌꯟ ꯂꯤꯛ ꯆꯦꯝꯄꯤꯌꯟ ꯂꯤꯛꯀꯤ ꯄ꯭ꯔꯥꯏꯖ ꯉꯇ ꯑꯩꯈꯣꯏ ꯏꯟꯗꯤꯌꯥꯒꯤ ꯑꯥꯏ ꯄꯤ ꯑꯦꯜꯅ ꯄ꯭ꯔꯥꯏꯖ ꯍꯦꯟꯕꯅꯦꯕ
ꯍꯦꯂꯝꯒꯅꯤ ꯑꯗꯨꯗꯤ ꯌꯥꯝ ꯄꯤ ꯂꯩ
ꯑꯦ ꯂꯝꯕꯅꯤꯁꯨꯣ ꯍꯖꯁꯨ ꯍꯥꯏꯐꯦꯦꯜꯗꯣ ꯀꯔꯣ ꯀꯌꯥꯅꯣ ꯌꯧꯕꯅꯦ ꯑꯗꯨ ꯃꯥꯟꯗꯗ ꯎ ꯍꯥꯏꯒꯤꯔꯅꯤ ꯄꯥꯏ ꯀꯨꯄꯦꯗ ꯊꯗꯩ ꯄꯩꯁꯥ ꯍꯥꯏ
ꯊꯥꯗꯔꯁꯨ ꯆꯦꯟꯕꯤꯗꯔꯤꯉꯗꯤ ꯍꯦꯟꯕꯅꯦꯕ ꯀꯤꯔꯤꯀꯦꯠ ꯊꯥꯔꯦ ꯏꯟꯗꯤꯌꯥꯒꯤ ꯀꯤꯀꯦꯠꯇ ꯂꯣꯏ ꯊꯥꯗꯔꯦ ꯑꯇꯩ ꯀꯩꯅꯣꯗꯤ ꯑꯝꯇ ꯌꯥꯗ꯭ꯔꯦ
ꯀꯔ꯭ꯤꯀꯦꯠꯅꯖꯨ ꯀ꯭ꯔꯤꯀꯦꯠꯇꯗꯤ ꯏꯟꯗꯤꯌꯥꯅꯝ ꯅꯝꯕꯤꯅꯕ ꯂꯩꯇ꯭ꯔꯦ ꯍꯧꯖꯤꯛ ꯀ꯭ꯔꯤꯛꯀꯦꯠꯇꯗꯤ ꯐꯖꯅ ꯈꯪꯉꯤ ꯄꯩꯁꯥꯁꯨ ꯌꯦꯡꯉꯣ ꯀꯤꯛꯀꯦꯠꯇ ꯀꯋꯥꯔ ꯄꯩꯁꯥꯅꯤ ꯃꯣꯏ ꯑꯗꯨꯅ ꯍꯧꯖꯤꯛ ꯑꯃꯨꯛ ꯕꯣꯜ ꯁꯥꯟꯅꯍꯟꯗꯕꯤꯗ ꯑꯩꯈꯣꯏ ꯃꯅꯤꯄꯨꯔ ꯃꯆꯥꯅꯤꯗꯧꯅꯤ ꯀ꯭ꯔꯤꯛꯀꯦꯠ ꯀ꯭ꯔꯤꯀꯦꯠ ꯑꯉꯥꯡꯉꯩ ꯀ꯭ꯔꯤꯀꯦꯠꯇ ꯂ ꯁꯥꯟꯅꯒ ꯂꯩꯁꯦ
ꯄꯩꯁꯥ ꯐꯪꯕ ꯑꯗꯨꯅ ꯍꯦꯜꯂꯛꯏꯗꯅ
ꯎꯝ ꯕꯣꯜꯒꯤꯗꯤ ꯕꯣꯜꯒꯤ ꯐꯪꯒꯦ ꯐꯪꯕꯗ ꯆꯍꯤ ꯑꯃꯗ ꯀꯟꯇ꯭ꯔꯦꯛ ꯏꯟꯅꯕꯗ ꯂꯨꯄꯥ ꯂꯥꯛ ꯀ꯭ꯔꯣꯔ ꯑꯅꯤ ꯑꯍꯨꯝ ꯀ꯭ꯔꯤꯀꯦꯠꯇꯗꯤ ꯑꯃꯨꯛ ꯀꯣ ꯇꯔꯥ ꯉꯥꯏꯗꯤ ꯆꯍꯤ ꯑꯃ ꯃꯣꯏꯗꯤ ꯑꯥꯏ ꯄꯤ ꯑꯦꯜꯗ ꯏꯅꯩꯁꯦ ꯑꯥꯏ ꯄꯤ ꯑꯦꯜꯒꯤ ꯆꯍꯤ ꯑꯃ ꯅꯠꯇꯦ ꯀꯅꯤ ꯐꯨꯠꯕꯣꯜꯒꯤꯗꯤ ꯆꯍꯤ ꯑꯃ ꯀꯟꯇ꯭ꯔꯦꯛ ꯂꯩꯗꯣꯏꯅꯤ ꯑꯗꯨ ꯅꯠꯇꯕꯤꯗ ꯑꯥꯏ ꯄꯤ ꯑꯦꯜꯒꯤꯗꯤ ꯀꯔꯣꯔ ꯇꯔꯥꯗꯩ ꯇꯥꯗ꯭ꯔꯦ ꯎ ꯀꯥꯏ
ꯑꯗꯨꯗꯩ ꯑꯃꯨꯛ ꯅꯦꯛꯁꯅꯦꯜ ꯑꯃꯨꯛ ꯌꯧꯈ꯭ꯔꯗꯤ ꯑꯃꯨꯛ ꯄꯩꯁꯥ ꯍꯩꯔꯛꯑꯗꯣꯏꯅꯤꯗꯣ ꯏꯁꯄꯣꯟꯁꯔꯁꯤꯞꯀ ꯀꯩꯀꯥ꯫
ꯃꯣꯏ ꯄ꯭ꯂꯦ ꯄ꯭ꯂꯦꯗ ꯄꯩꯁꯥ ꯆꯥꯎꯕꯅꯤ ꯆꯨꯝꯅꯒꯤ ꯔꯟꯖꯤ ꯇꯣꯐꯤ꯫ ꯖꯤ ꯇꯣꯄꯤ ꯁꯥꯅꯕꯗꯣ꯫ ꯄ꯭ꯂꯦꯔ ꯑꯃꯅ ꯔꯟꯖꯤ ꯇꯣ ꯄꯤ ꯍꯥꯏꯁꯦ ꯑꯗꯨꯝ ꯆꯥꯎ
ꯔꯥꯟꯖꯤ ꯇ꯭ꯔꯣꯐꯤ ꯆꯥꯎꯔꯕꯅꯤ ꯀꯩꯅꯣ ꯔꯥꯟꯖꯤ ꯇ꯭ꯔꯣꯐꯤ ꯌꯧꯔꯗꯤ ꯌꯥꯔꯕ꯫
ꯂ ꯂꯥꯛ ꯌꯧꯒꯦ ꯇꯧꯅꯤꯡꯉ ꯃꯣꯏ ꯄ꯭ꯂꯦ ꯑꯗ ꯄ꯭ꯂꯦ ꯑꯃ ꯁꯥꯟꯅꯕꯗꯣ ꯃꯤ ꯑꯃꯗ꯫ ꯂꯨꯄꯥ ꯂꯥꯛ ꯌꯧꯒꯦ ꯇꯧꯕꯅꯦꯕ
ꯃꯅꯤꯄꯨꯔꯗꯒꯤ ꯑꯋꯥꯡꯕ ꯑꯃ ꯂꯩꯕꯅꯤꯅ ꯏꯟꯗꯤꯌꯥꯟ ꯀꯞꯇ ꯌꯥꯎꯕ ꯑꯃ꯫
ꯃꯅꯤꯄꯨꯒꯤ ꯑꯃ ꯂꯩꯕꯅꯤ ꯔꯦꯛꯁ ꯍꯥꯏꯅ ꯑꯗꯨꯗꯤ ꯌꯥꯗ꯭ꯔ ꯃꯥꯜꯜꯂꯤ ꯔꯦꯛꯁꯇꯣ꯫
ꯔꯦꯛꯇꯨꯗꯤ ꯀꯌꯥ ꯇꯥꯈꯤꯗ꯭ꯔꯦ꯫
ꯎꯝ
ꯋꯤꯀꯦꯠ ꯀꯩꯅꯣ ꯂꯧꯕꯩꯒꯗꯤ ꯇꯥꯈꯤꯕꯦꯅꯦ ꯑꯗꯨꯒ꯫ ꯑꯋꯥꯡꯕ ꯑꯃ ꯂꯩꯕꯅꯤꯅꯦ ꯏꯪꯂꯦꯟꯒꯤ ꯀꯞꯇ ꯌꯥꯎꯕꯅꯦ꯫ ꯃꯥ ꯑꯃꯗꯤ ꯑꯗꯨꯝ ꯇꯥꯏ꯫
ꯏꯟꯗꯤꯌꯥꯒꯤ ꯕꯣꯜꯒꯤꯗꯗꯤ ꯑꯩꯈꯣꯏ ꯃꯅꯤꯄꯨꯔ ꯃꯆꯥꯗꯤ ꯌꯥꯔꯦ ꯑꯗꯣ ꯀ꯭ꯔꯤꯀꯦꯠꯇꯗꯤ ꯑꯩꯈꯣꯏ ꯃꯅꯤꯄꯨꯔ ꯃꯖꯥꯁꯦ ꯌꯥꯗꯦ꯫
ꯑꯗꯨꯝ ꯁꯥꯟꯅꯔꯗꯤ ꯇꯧꯔꯛꯀꯅꯤꯗ ꯁꯥꯟꯅꯗꯕꯗꯨ ꯇꯧꯔꯤꯅꯤ꯫ ꯃꯅꯤꯄꯨꯔꯒꯤ ꯖꯤꯝꯁꯤꯗꯤ ꯏꯁꯄꯣꯔꯠ ꯑꯦꯊꯂꯦꯇꯤꯌꯥꯃꯨꯛ ꯑꯣꯏꯕꯅꯤꯅ꯫
ꯎꯝ
ꯑꯗꯨꯝ ꯌꯥꯅꯤꯕ ꯃꯤ ꯈꯤꯇꯪ ꯄꯤꯛꯆꯔꯁꯨ ꯑꯦꯊ꯭ꯂꯦꯇꯤꯛ ꯑꯣꯏꯕꯅꯤꯅ꯫
ꯎꯝ ꯃꯤ ꯈꯔ ꯄꯤꯛꯄꯁꯤꯅꯦ ꯅꯣꯏꯗꯤ ꯀꯩ ꯀꯩꯗ ꯌꯦꯡꯗꯣꯏꯕ
ꯑꯩꯗꯤ ꯇꯦꯞ ꯇꯦꯞꯇ ꯌꯦꯡꯗꯣꯏꯅꯤ ꯑꯥꯏ ꯄꯦꯠꯇ꯫
ꯅꯊꯟꯗ ꯌꯦꯡꯗꯣꯏꯔꯣ꯫
ꯏꯊꯟ ꯌꯦꯡꯗꯣꯏꯅꯦ ꯍꯨꯏ ꯃꯇꯣꯟ ꯊꯝ ꯌꯥꯗꯦ ꯂꯥꯡꯕꯗ
ꯎꯝ ꯃꯈꯥ ꯅ ꯀꯅꯥ ꯀꯅꯥ ꯅꯣꯏ ꯗꯥꯋꯥꯏ ꯃꯈꯥ ꯌꯦꯡꯕ꯫
ꯄꯣꯖꯦꯛꯛꯇ ꯀꯥꯝ ꯏ ꯇꯧ ꯉꯁꯤꯗꯤ꯫
ꯈꯥꯏ ꯅꯣꯏꯒꯤ ꯑꯃ ꯃꯤ ꯁꯣꯜꯗꯔꯣ꯫
ꯑꯣ
ꯎꯝ ꯑꯩꯈꯣꯏ ꯍꯣꯔꯦꯟ ꯃꯈꯥ ꯀꯨꯝꯕ ꯌꯦꯡꯁꯤꯦꯗꯤ ꯈꯜꯂꯦ ꯑꯗꯨ ꯈꯟꯗꯦ꯫ ꯁꯤꯗ ꯑꯗꯨꯝ ꯌꯦꯡꯕ ꯃꯊꯛꯇ ꯎꯤꯗꯨ ꯍꯧꯧꯔꯦ ꯀꯩꯅꯣ ꯃꯕꯣꯔ ꯌꯦꯡꯉꯔꯣꯏ ꯗ꯭ꯔꯥꯏꯚꯔꯗꯨ ꯌꯦꯡꯉꯔꯣꯏ꯫
ꯀꯤꯔꯣ
ꯎꯝ
ꯑ ꯇꯨꯝꯃꯤ ꯃꯣꯏꯃꯥꯟꯅꯕꯗꯨꯁꯨ ꯑꯩ ꯉꯁꯥꯏ ꯍꯪꯕ꯫
ꯎꯝ
ꯕꯣꯏ ꯃꯣꯏ ꯕꯣꯜꯅ ꯂꯣꯏꯒꯔꯦ
ꯍꯨꯝ ꯍꯨꯝ ꯐꯖꯔꯦ꯫ ꯑꯩꯈꯣꯏꯅ ꯑꯃꯨꯛ ꯍꯧꯖꯤꯛ ꯍꯧꯖꯤꯛ ꯌꯦꯡꯗꯣꯏꯁꯤꯅ ꯑꯥꯔꯖꯦꯟꯇꯤꯅꯥ ꯄꯣꯛꯑꯕꯁꯤꯅ ꯌꯦꯡꯗꯣꯏꯁꯦ ꯑꯩ ꯑꯗꯨ ꯃꯣꯏ ꯌꯦꯡꯉꯦ꯫ ꯉꯁꯤ ꯑꯩꯁꯨ ꯄꯨꯡ ꯃꯥꯄꯜ ꯃꯥꯄꯜ ꯃꯈꯥꯏ ꯑꯗꯨꯋꯥꯏꯁꯤ ꯏꯃꯥꯟꯅꯕ ꯁ꯭ꯇꯦꯇꯁ ꯊꯝꯍꯧꯕ ꯍꯥꯏꯇꯥꯔꯣ ꯅ ꯑꯗꯨ ꯁꯤꯗꯕ ꯌꯦ ꯑꯃꯨ ꯑꯩꯅ ꯍꯥꯏꯗꯤ ꯂꯣꯏꯒ꯭ꯔꯦ ꯌꯥꯔꯦ ꯁꯤꯗꯕꯗꯨ ꯅꯨꯃꯤꯠ ꯅꯣꯡ ꯅꯤꯅꯤꯃꯛ ꯁꯤꯗꯔꯣ ꯑꯩ ꯍꯥꯏꯗꯤ ꯉꯁꯤꯚꯧ ꯁꯤꯗꯕꯩ ꯊꯨꯝ ꯊꯝꯕ ꯍꯥꯏꯇꯥꯔꯦ ꯁꯇꯦꯇꯁ ꯇꯅ ꯑꯩ ꯀꯅꯥꯅ ꯏꯀꯥꯔꯣꯏꯗꯣꯏꯅꯣꯕ ꯀꯅꯥꯅ ꯉꯥꯏꯅꯤꯡꯉꯣꯏꯗꯣꯏꯅꯣꯕ ꯑꯗꯨꯕꯣ
ꯇꯣꯢꯗꯧ ꯁꯥꯎꯅꯤꯡꯉꯦꯕ ꯑꯗꯨꯅ
ꯅꯪ ꯅꯣꯏ ꯀ ꯅꯪ ꯅꯇꯣꯟ ꯇꯨꯝꯃꯤꯔꯣ
ꯑꯩꯇꯣꯟ ꯇ ꯕꯣꯔꯤꯁ ꯕꯣꯔꯤ ꯀꯨꯏꯔꯦ ꯀꯩꯅꯣ ꯆꯠꯈꯤꯕ ꯅꯦꯠ ꯑꯦꯛꯖꯥꯝ ꯑꯩꯅ ꯕꯣꯔꯤ ꯂꯥꯛꯀꯅꯤ ꯃꯌꯥꯝꯕ ꯂꯨꯍꯣꯡꯕꯒꯤ ꯅꯕꯦꯝꯕꯔꯗ ꯂꯨꯍꯣꯡꯅꯤꯌꯦ
ꯃꯥ ꯂꯣꯏꯔꯕ ꯅꯠꯇ꯭ꯔꯣ
ꯂꯣꯏꯔꯦ
ꯂꯩꯗꯒꯤꯅꯤ ꯍꯥꯏꯕ꯭ꯔꯥꯕ
ꯈꯪꯗꯦꯗ ꯑꯗꯨꯗꯤ ꯇꯥꯟꯗ꯭ꯔꯤꯕꯥ ꯂꯩꯈꯤꯗꯣꯏꯔꯥ ꯃꯣꯏ ꯃꯣꯢꯏ ꯄꯤ ꯑꯩꯛꯁ ꯗꯤ ꯀꯧꯗ꯭ꯔꯤꯗ
ꯅꯠꯇꯦ ꯕꯩꯕꯥ ꯇꯧꯒ꯭ꯔꯕꯥꯕ ꯃꯣꯏ ꯕꯩꯕꯥ ꯌꯥꯎꯕꯅꯤ
ꯇꯧꯒ꯭ꯔꯦ ꯇꯧꯗ꯭ꯔꯗꯤ ꯀꯩꯅꯣ ꯍꯧꯖꯤꯛꯨꯄꯨ ꯇꯧꯗ꯭ꯔꯗꯤ